ꯕꯣ
ꯁꯌꯥꯝꯄꯦ ꯅꯠꯇꯒ꯭ꯔꯦꯕ
ꯎꯝ ꯐꯥꯏꯌꯦ ꯑꯗꯨꯅ
ꯍꯌꯦꯡ ꯈꯤꯇꯪ ꯍꯧꯅ ꯇꯥꯔꯒꯗꯤ ꯅꯥꯀꯣꯡꯗ ꯊꯝꯖꯤꯟꯗ꯭ꯔꯒꯁꯨ ꯋꯥꯔꯤꯁꯦ ꯁꯥꯒꯦꯅ ꯇꯧꯕ ꯅꯥꯇꯣꯡ ꯊꯝꯃꯒ ꯋꯥꯔꯤ ꯁꯥꯕꯕꯁꯤ ꯌꯥꯝ
ꯑꯩꯁꯨ ꯇꯥꯏꯌꯦ ꯑꯗꯨꯗꯣ ꯍꯥꯏꯗꯤ ꯑꯩꯁꯨ ꯍꯥꯏꯗꯤ ꯀꯩꯅꯣ ꯇꯧꯕꯔꯒ ꯂꯥꯞꯊꯣꯛꯑꯒ ꯁꯥꯟꯅꯕ ꯄꯤꯛꯅ ꯇꯥꯏꯑꯕ ꯑꯗꯣ ꯅꯛꯁꯜꯂꯛꯑ ꯆꯠꯀꯥꯟꯗ ꯑꯗꯨꯝ ꯌꯥꯏ ꯑꯗꯨ ꯅꯁꯨ ꯁꯥꯟꯅꯩ
ꯎꯝ ꯏꯌꯥꯔꯄꯤꯤꯁ ꯊꯤꯜꯂꯒꯁꯨ ꯇꯥꯐꯝ ꯈꯪꯉꯣꯏꯅ ꯇꯣꯡꯉ ꯏꯔꯕꯠ ꯑꯩ ꯁꯤ ꯇꯥꯐꯝ ꯈꯪꯗꯦ ꯋꯥꯔꯤ ꯁꯥꯟꯅꯕꯗ ꯑꯗꯣ ꯇꯥ ꯅꯨꯡꯉꯥꯏꯔꯣꯏꯅ ꯇꯧꯅ ꯆꯤꯊꯤꯜꯗꯁꯨ
ꯀꯩꯅ ꯕꯣꯝ ꯃꯇꯥꯡꯗ ꯑꯣꯏꯅ ꯁꯥꯟꯅꯁꯤꯒꯦ ꯑꯗꯒꯤ ꯈꯪꯗꯦꯕ ꯃꯣꯏ ꯐꯦꯡꯒꯩꯒꯤ ꯀꯩꯅꯣꯁꯦ ꯃꯥꯏꯟ ꯁꯦꯠꯁꯦ ꯀꯃꯥꯏꯅ ꯇꯧꯕꯅꯣ
ꯑ ꯃꯣꯏ ꯌꯥꯔꯦ ꯃꯣꯏ ꯐꯦꯟꯒꯤ ꯁꯤꯊꯔꯨꯨꯔꯅꯨ ꯃꯤ ꯁꯤꯗꯃꯟꯈ꯭ꯔꯦ
ꯑꯁ ꯑꯩꯗꯤ ꯂ ꯑꯩꯗꯤ ꯂꯦꯞꯄꯔꯣꯏꯒꯦꯁꯤꯅꯦ ꯁꯤ ꯁꯤꯗ ꯑꯩ ꯍꯥꯟꯅꯗꯒꯤ ꯄꯦꯜꯂꯛꯇ꯭ꯔꯦꯕ ꯌꯥꯝ ꯁꯤꯗ ꯃꯣꯏꯁꯦ ꯑꯔꯣꯏꯕ ꯎꯁꯤꯜꯂꯛꯈꯤꯗꯕꯅꯦꯕ
ꯏꯁ ꯑꯗꯨꯕꯨꯗꯤ ꯍꯥꯟꯅꯗꯒꯤ ꯀꯩꯅꯣ ꯇꯧꯔꯤꯕ ꯃꯌꯥꯝꯗꯣꯉ ꯇꯣ ꯇꯧꯔꯤꯕ ꯃꯌꯥꯝꯗꯣ ꯑꯗꯨꯒꯤ ꯃꯈꯩꯗꯣ ꯎꯗꯕꯤꯗ ꯍꯧꯖꯤꯛ ꯃꯣꯏ ꯍꯥꯏ ꯑꯁ ꯄꯥꯟꯗꯣꯗ ꯑꯔꯣꯏꯖꯕꯤꯗ ꯍꯥꯏꯗꯤ ꯇ꯭ꯔꯣꯜ ꯇꯧꯕꯤ ꯈꯣꯠꯂꯤ ꯀꯃꯥꯏꯅ ꯑꯁ ꯃꯁꯤꯁꯤ ꯏꯚꯦꯟ ꯃꯈꯩꯅ ꯀꯩꯒꯤꯣ ꯁꯤꯃꯤꯁꯤ ꯌꯥꯝ ꯀꯩꯅꯣ ꯅꯨꯡꯁꯤꯗ꯭ꯔꯤꯁꯤ ꯀꯩꯒꯤꯅꯣ ꯈꯜꯒꯤꯅꯣ ꯒꯥꯔꯤ ꯌꯥꯝ ꯇꯧꯔꯅꯦ
ꯎꯝ ꯑ ꯃꯣꯏ ꯃꯁꯥꯅꯗ ꯑꯗꯨ ꯃꯣꯏ ꯕꯣꯜ ꯌꯦꯡꯁꯦ ꯇꯥꯛꯄꯅꯦꯕ ꯃꯣꯏꯅ ꯐꯦꯟ ꯑꯣꯏꯔꯤꯁꯦ ꯀꯨꯏꯗ꯭ꯔꯤꯕ
ꯃꯣꯏ ꯕꯣꯜ ꯌꯦꯡꯉꯛꯇꯦꯕ ꯃꯣꯏ ꯑꯗꯨꯗꯤ
ꯣꯜ ꯁꯨꯡꯌꯦꯡ ꯌꯦꯡꯗꯕꯤꯅꯦ ꯇꯧꯔꯤꯁꯦ ꯨꯁꯇ ꯑꯣꯏꯅ ꯌꯦꯡꯂꯡꯦ
ꯌꯦꯡꯉꯦ ꯍꯣꯏ ꯏꯁꯄꯤꯠꯅ ꯊꯥꯒꯠꯂꯛꯄ ꯈꯔ ꯌꯦꯡꯉ ꯑꯗꯒꯤ ꯃꯣꯏꯒꯤ ꯐꯦꯟ ꯀꯩꯅꯣ ꯃꯌꯥꯝꯗꯨꯅ ꯏꯗꯤꯠ ꯃꯌꯥꯝꯗꯨꯅ ꯊꯥꯒꯠꯂꯛꯄꯗ ꯌꯦꯡꯉꯒꯅꯦ ꯃꯣꯏꯅ ꯇꯧꯔꯛꯇꯣꯏ ꯃꯌꯥꯝꯁꯦ ꯑꯗꯒꯤ ꯔꯣꯅꯥꯜꯗꯣꯁꯤꯁꯨ ꯔꯣꯅꯥꯜꯗꯣꯁꯨ ꯁꯥꯎꯅꯤꯡꯉꯦꯕ ꯃꯥ ꯃꯁꯥꯎꯗꯧꯅ ꯃꯦꯁꯤ ꯁꯤꯗꯕꯅꯦꯕ
ꯎꯝ ꯃꯦꯁꯤꯟꯅꯣ ꯃꯦꯁꯤꯅꯅꯣꯇ ꯔꯣꯅꯥꯜꯗꯣ ꯁꯤꯗ ꯑꯝꯇ ꯇꯥꯗ꯭ꯔꯦ
ꯑ ꯑꯗꯨ ꯑꯗꯩ ꯃꯥꯗꯤ ꯀꯃꯤ ꯆꯁꯟꯗꯐꯧ ꯁꯤꯗꯅꯦꯕ ꯃꯦꯁꯤꯒ ꯃꯦꯁꯤ ꯁꯤꯗꯕꯒꯤ ꯔꯤꯜꯁꯀ ꯊꯦꯡꯅꯔꯦ ꯃꯥ ꯀꯃꯤꯀ ꯄꯤꯕꯅꯦꯅꯕ
ꯇꯧꯕꯅꯦ ꯑꯗꯨꯗ ꯀꯃꯥꯏꯅ ꯅꯨꯡꯁꯤ
ꯎꯝ
ꯃꯊꯪꯗꯤ ꯀꯩꯅꯣꯗ ꯑꯣꯏꯅ ꯆꯣꯡꯁꯤꯜꯂꯛꯑꯅꯤ ꯍꯂꯥꯟꯕ ꯑꯣꯏꯅ
ꯎꯝ ꯑꯩꯗꯤ ꯁꯤꯗꯩꯗꯤ ꯁꯞꯄꯣꯔꯠꯁꯦ ꯑꯗꯨꯝ ꯑꯥꯔꯖꯦꯟꯇꯤꯅꯥꯁꯨ ꯇꯧꯅꯤ ꯑꯥꯔꯖꯦꯟꯇꯤꯅꯥ ꯇꯧꯅꯤ ꯑꯗꯩ ꯐ꯭ꯔꯥꯟꯁ ꯇꯧꯅꯤ ꯑꯗꯨꯝ
ꯎꯝ
ꯑꯥꯔꯖꯦꯟꯇꯤꯅꯥꯗꯤ ꯑꯗꯨꯝ ꯇꯧꯔꯅꯤ ꯑꯦꯁꯃꯤꯁꯨ ꯑꯥꯔꯖꯦꯟꯇꯤꯅꯥꯒꯤꯁꯨ ꯄ꯭ꯂꯦꯌꯔ ꯃꯦꯁꯤ ꯇꯣꯛꯈ꯭ꯔꯁꯨ ꯑꯗꯨꯝ ꯑꯔꯤꯡꯕ ꯉꯥꯛꯇꯅꯤꯒ ꯂꯩꯍꯕꯣꯏ ꯃꯌꯥꯝꯁꯦ
ꯑꯗꯨꯗꯣ ꯃꯦꯆꯤꯗ ꯑꯣꯏꯅ ꯍꯥꯏꯗꯤ ꯃꯦꯆꯤꯅ ꯑꯌꯥꯝꯕ ꯍꯥꯏꯗꯤ ꯀꯩꯅꯣ ꯇꯧꯕꯩ ꯍꯥꯏꯗꯤ ꯀꯣꯛꯇꯨ ꯁꯥꯟꯅꯕ ꯈꯣꯠꯄ ꯑꯣꯏꯔꯣ ꯍꯥꯏꯗꯤ ꯃꯥꯅ ꯂꯤꯠ ꯇꯧꯔꯒ ꯑꯗꯨꯃꯥꯏꯅ ꯂꯩꯔꯝꯕꯒꯤꯅꯦꯕ
ꯎ ꯑꯗꯒꯤ ꯄ꯭ꯂꯁ ꯃꯣꯏꯒꯤ ꯑꯥꯖꯤꯇꯅꯥꯒꯤ ꯃꯣꯏꯒꯤ ꯀꯥꯡꯒꯕꯨꯅꯁꯨ ꯃꯦꯁꯤꯗ ꯂꯤꯠ ꯇꯧꯍꯟꯅꯤꯡꯉꯤ ꯎꯝ
ꯃꯍꯨꯠ ꯁꯤꯟꯍꯧꯕꯗꯨꯅꯦ ꯀꯦꯞꯇꯦꯟ ꯍꯥꯏꯗꯤ ꯍꯧꯕꯗ ꯍꯥꯏꯗꯤ ꯈꯤꯇꯪ ꯃꯍꯨꯠ ꯁꯤꯜꯍꯧꯒꯗꯧꯕ ꯈꯤꯇꯪꯗꯤ ꯋꯥꯠꯀꯗ꯭ꯔꯥꯅ ꯈꯜꯂꯦ ꯑꯩꯒꯤ ꯃꯣꯠꯇ
ꯍꯣꯏ ꯑꯗꯨꯕꯨꯗꯤ ꯑꯗꯨꯒ ꯌꯥꯝꯅ ꯃꯣꯏꯅ ꯑꯃꯨꯛ ꯃꯦꯁꯤꯅ ꯌꯥꯝ ꯃꯃꯤꯡ ꯆꯠꯔꯤꯁꯦ ꯃꯣꯏꯅ ꯆꯠꯍꯟꯕꯅꯦꯕ
ꯎꯝ ꯌꯥꯝ ꯅꯣꯞꯄꯁꯨ ꯑꯣꯏꯗꯤ ꯑꯣꯏꯔꯣꯏꯕꯀꯣ ꯀꯩꯒꯤꯅꯣꯗ ꯍꯥꯏꯗꯤ ꯃꯣꯏ ꯁꯥꯟꯅꯔꯛꯄ ꯈꯨꯠꯁꯥꯟꯅ ꯃꯈꯩꯗꯣ ꯃꯣꯏꯗꯣ ꯂꯣꯏ ꯑꯗꯨꯝ ꯁꯥꯟꯅꯃꯤꯟꯅꯔꯛꯑꯒꯅꯦ ꯃꯦꯁꯤꯗꯥꯗꯤ ꯐꯣꯀꯁ ꯇ ꯄꯤꯔꯒ ꯍꯥꯏꯗꯤ ꯕꯦꯁꯤꯗ ꯃꯣꯏꯅ ꯁꯞꯄꯣꯔꯠꯇꯨ ꯐꯖꯅ ꯄꯤꯔꯒ ꯇꯧꯈꯤꯕꯅꯤꯅ ꯑꯗꯨꯝ ꯁꯥꯟꯅꯃꯤꯟꯅꯛꯄꯕꯨꯖꯥꯅ ꯃꯣꯏ ꯄꯥꯁꯀ ꯄꯤꯗꯣꯏꯌꯣ
ꯎ ꯑꯗꯩ ꯃꯦꯁꯤꯗꯁꯨ ꯃꯣꯏꯅ ꯑꯃꯨꯛ ꯑꯥꯎꯠꯂꯦꯇꯦꯠ ꯑꯣꯏꯍꯟꯕꯅꯦꯕ ꯊꯣꯡꯏꯒꯦ ꯍꯥꯏꯇꯥꯔꯒꯗꯤ ꯃꯦꯁꯤꯁꯦ ꯇꯗꯥꯏꯦꯛ ꯃꯣꯏꯅ ꯄꯨꯈꯠ ꯅꯦꯕ ꯑꯃ ꯍꯥꯏꯗꯤ ꯃꯦꯁꯤ ꯄꯨꯈꯠ ꯃꯥꯦ ꯃꯦꯁꯤꯅꯁꯨ ꯃꯣꯏ ꯄꯨꯈꯠꯛꯑꯦꯅ ꯃꯣꯏ ꯃꯣꯏꯅꯁꯨ ꯃꯦꯁꯤꯦ ꯃꯦꯁꯤꯗꯁꯨꯣꯏ ꯃꯦꯁꯤꯗꯁꯨ ꯄꯨꯈꯠꯍꯟꯕꯅꯦ ꯃꯣꯏꯅꯁꯨ ꯑꯃꯨꯛ
ꯎꯝ
ꯑꯗꯨ ꯍꯥꯏꯔꯋꯦꯅ ꯃꯦꯆꯤꯟꯅ ꯀꯩꯝ ꯇꯧꯗꯕ ꯅꯠꯇꯦꯕ ꯃꯣꯏꯅ ꯉꯥꯛ ꯇꯧꯕ ꯅꯠꯇꯦꯕ ꯃꯦꯁꯤꯟꯅ ꯐꯖꯅ ꯇꯧꯋꯤꯅꯦꯕ ꯃꯦꯁꯤꯅ ꯇꯧꯕꯗꯨꯗ ꯑꯃꯨꯛ ꯍꯦꯟꯅꯁꯨ ꯑꯃꯨꯛ ꯍꯦꯟꯅꯁꯨ ꯃꯣꯏꯅ ꯇꯧꯍꯟꯕꯅꯦꯕ ꯃꯦꯁꯤ ꯅꯨꯡꯁꯤꯕꯒꯤ ꯍꯥꯏꯗꯤ ꯃꯦꯁꯤꯅ ꯃꯣꯏꯅ ꯊꯥꯗꯔꯤꯕ ꯄꯣꯠ ꯑꯗꯨꯗꯩ ꯃꯥꯅ ꯇꯤꯝꯒꯤꯗꯃꯛꯇ ꯋꯥꯕ ꯈꯣꯠꯄ ꯃꯥꯅ ꯆꯤꯡꯈꯠꯂꯛꯄ ꯃꯌꯥꯝꯗꯣ ꯑꯗꯨꯗꯒꯤ ꯊꯑꯣꯏꯒꯤ ꯇꯧꯒꯦ ꯌꯥꯎꯅ ꯇꯧꯕꯅꯦꯕ ꯑꯗꯒꯤ ꯍꯧꯖꯤꯛ ꯑꯗꯨꯝ ꯃꯤꯁꯤ ꯀꯩꯅꯣ ꯇꯧꯈꯤ ꯇꯥꯔꯗꯤ ꯀꯦꯞꯇꯦꯟꯁꯤ ꯑꯗꯨꯝ ꯍꯥꯏꯗꯤ ꯀꯩꯅꯣꯒꯤꯗ ꯗꯥꯏꯕꯂꯥ ꯍꯣꯏꯁꯨ ꯂꯤꯡꯉꯤ ꯗꯥꯥꯏꯕꯂꯥ ꯑꯗꯨꯝ ꯌꯥꯎꯔꯈꯤꯅꯤꯗ ꯍꯟꯗꯛꯀꯤꯗꯤ ꯃꯥ ꯀꯩꯅꯣ ꯇꯣꯛꯈ꯭ꯔꯕ꯭ꯔ
ꯗꯦꯕꯂꯥ ꯍꯟꯗꯛ ꯌꯥꯎꯗꯦꯌꯦ
ꯍꯟꯗꯛꯄꯨꯗꯤ ꯌꯥꯎꯗꯦ ꯑꯗꯨ ꯑꯣꯏꯁꯨ ꯍꯥꯏꯔꯗꯤ ꯃꯊꯪꯒꯤꯗꯁꯨ ꯑꯗꯨꯝ ꯌꯥꯎꯛꯀꯅꯤꯗꯅ
ꯗꯦꯕꯂꯥ ꯗꯦꯕꯂꯥꯒ ꯗꯤꯃꯥꯔꯤꯌꯥꯒ ꯌꯥꯎꯗꯕ ꯍꯥꯟꯗꯥꯛ
ꯗꯤꯃꯥꯔꯤꯌꯥꯕꯨꯗꯤ ꯀꯩꯅꯣ ꯇꯧꯔꯦ ꯑꯗꯨꯒ ꯑꯗꯩ ꯑꯇꯩ ꯌꯥꯎꯍꯧꯔꯤ ꯃꯌꯥꯝꯁꯨ ꯑꯔꯤꯡꯕ ꯉꯥꯛꯇꯅꯦꯕ ꯀꯩꯝꯇ ꯅꯣꯞꯄꯣꯏꯕ ꯂꯣꯏ ꯐꯖꯩ ꯂꯣꯏ ꯐꯖꯩ ꯃꯣꯏꯒꯤ ꯀꯥꯡꯕꯨ
ꯑꯗꯣ ꯅꯍꯥꯟꯒꯤ ꯀꯩꯅꯣꯗꯨꯗꯤ ꯌꯥꯗꯦꯌꯦ ꯅꯝꯕꯔ ꯁꯚꯦꯟꯇꯤꯟꯗꯣ
ꯎꯝ ꯁꯤꯟꯒꯔꯤꯗꯨꯗꯤ
ꯅꯠꯇꯦ ꯑꯁ ꯃꯥꯅ ꯇꯧꯔꯤꯗꯨ ꯑꯩ ꯁꯞꯄꯣꯠ ꯑꯣꯏꯔꯒꯁꯨꯅꯦ ꯀꯤꯞꯄꯔ ꯗꯨ ꯐꯥꯕꯒꯤ ꯁꯤꯟꯗꯨꯗꯅꯦ ꯑꯩ ꯌꯥꯝ ꯍꯥꯎꯇꯔꯤꯁꯦ ꯃꯥꯥꯏ ꯒꯣꯜꯁꯨ ꯆꯟꯕꯁꯨ ꯍꯩꯇꯦ ꯑꯗꯒꯤ ꯐꯥꯎꯗꯤ ꯑꯔꯣꯏꯕꯤ ꯑꯦꯕ ꯐꯥꯎꯟ ꯗꯨꯁꯨ ꯍꯩꯁꯤꯡꯅ ꯁꯥꯅ ꯈꯣꯠꯄ ꯅꯠꯇꯕ ꯃꯤ ꯐꯥꯗꯣꯏꯔꯥ ꯈꯣꯠꯇꯣꯏ
ꯃꯥ ꯁꯨꯝ ꯍꯧꯔꯛꯄꯒꯤ ꯁꯨꯨꯝ ꯉꯥꯛ ꯊꯣꯛꯍꯜꯂꯤꯕ ꯍꯥꯢꯗꯨꯅꯤ
ꯑꯗꯨ ꯅꯠꯇꯦꯕ ꯅꯍꯥꯟꯈꯩ ꯑꯗꯨꯒꯤꯗꯣ ꯁꯨꯡꯊꯥ ꯊꯥꯗꯣꯛꯇꯕꯅꯦꯕ ꯀꯩꯅꯣꯗ ꯐꯥꯁꯢ ꯃꯦꯟꯗ ꯊꯥꯗꯣꯛꯄꯗ ꯑꯣꯏꯔꯣ ꯑꯗꯨꯝ ꯍꯥꯏꯗꯤ ꯁ ꯁꯞꯇꯁꯨ ꯀꯩꯗꯁꯨ ꯑꯗꯨꯝ ꯊꯥꯗꯣꯛꯇꯦꯕ ꯅꯨꯃꯤꯠ ꯀꯩ ꯀꯔꯤ ꯀꯩꯅꯣ ꯇꯧꯔ ꯂꯣꯏꯔ ꯀꯥꯟꯗꯨꯗ ꯊꯥꯗꯣꯔꯛꯑꯝꯃꯦꯗꯣ ꯀꯩꯒꯤꯅꯣ ꯁꯤꯅꯤ
ꯀꯩꯅꯣꯅꯦ ꯃꯤ ꯑꯗꯨ ꯏꯪꯂꯦꯟꯒꯤꯗꯨꯅꯤ ꯀꯩꯗꯧꯔꯦ ꯏꯪꯂꯦꯟꯒꯤ ꯑꯃ ꯐ꯭ꯔꯤ ꯄ꯭ꯂꯦ ꯁꯥꯟꯅꯕꯩꯗ ꯍꯜꯂꯥꯟ ꯊꯥꯗꯣꯔ ꯍꯂꯥꯟ ꯍꯣꯏ ꯀꯥꯡꯕꯨ ꯑꯃ ꯊꯥꯗꯣꯔꯛꯇꯕꯗꯣ ꯐꯥꯔꯁꯇ ꯁꯥꯟꯅꯕꯩꯗ ꯑꯃ ꯐ꯭ꯔꯥꯟꯁ ꯀꯩꯅꯣꯒꯤꯗꯣ ꯍꯣꯏ ꯎꯝ ꯑꯗ ꯃꯣꯏ ꯀꯅꯥꯝ ꯍꯂꯥꯜ ꯍꯂꯥꯜ ꯃꯥꯟꯕ ꯑꯃ ꯊꯥꯗꯣꯔꯛꯑ ꯃꯣꯏ ꯀꯥꯡꯕꯨꯨꯗꯨꯁꯨ ꯑꯝꯇ ꯑꯣꯏꯔꯝꯗꯕꯅꯦꯕ ꯄ꯭ꯂꯦ ꯁꯥꯟꯅꯕ ꯑꯃ ꯑꯣꯏꯔꯝꯗꯕꯅꯦꯕ
ꯑꯗꯨꯅꯦ ꯃꯤ ꯇꯔꯥꯃꯥꯊꯣꯏ ꯁꯥꯟꯅꯕꯗꯨꯕꯨ ꯃꯤ ꯇꯔꯥꯃꯨꯛ ꯂꯣꯏ ꯁꯤꯜꯂꯦ
ꯑꯗꯨꯒꯨꯝꯕꯅꯦꯕ ꯃꯣꯏꯅ ꯁꯨꯨꯝ ꯉꯥꯏꯍꯥꯛꯇꯪ ꯄꯣꯊꯥꯍꯜꯂꯒ ꯂꯥꯁ ꯍꯥꯏꯗꯤ ꯃꯣꯏꯗꯤ ꯀꯝꯕꯦꯛꯅꯤꯅ ꯗꯤꯄꯣꯜ ꯍꯣꯏꯗ ꯀꯣꯟꯅ ꯊꯥꯗꯣꯔꯛꯏꯗꯣ ꯑꯗꯒꯤꯗꯤ ꯀꯩꯅꯣ ꯍꯣꯏ ꯑꯗꯒꯤ ꯀꯩꯅꯣ ꯃꯣꯏ ꯑꯍꯨꯝ ꯑꯃ ꯀꯣꯟꯅ ꯊꯥꯗꯣꯔꯛꯏꯗꯣ ꯃꯃꯤꯡ ꯀꯩꯅꯣ ꯃꯣꯏ ꯈꯔ ꯐꯖꯕ ꯀꯥꯡꯕꯨꯈꯩ ꯍꯥꯏꯗꯤ ꯃꯣꯏ ꯀꯝꯕꯦꯛ ꯀꯥꯡꯕꯨꯨꯅꯤꯅ ꯃꯣꯏꯗꯤ ꯂꯣꯏꯔꯝꯗꯥꯏꯗ
ꯗꯤꯄꯣꯜ ꯊꯥꯗꯣꯛꯌꯦ ꯑꯃꯗꯨ ꯀꯥꯅꯦꯅꯣ ꯈꯪꯍꯧꯗ꯭ꯔꯦ
ꯃꯃꯥꯡꯒꯤꯗ ꯐꯔꯅꯥꯟꯗꯦꯁꯁꯦ ꯑꯅꯤ ꯑꯁꯨꯕ ꯀꯩꯅꯝ ꯇꯧꯕꯅꯤ ꯃꯃꯥꯡ ꯋꯥꯔꯜ ꯀꯞꯀꯤꯗ
ꯈꯪꯗꯤ ꯀꯥꯎꯔꯦꯕ
ꯃꯥꯔꯇꯤꯅꯦꯁꯄꯨꯗꯤ ꯑꯍꯨꯝ ꯀꯩꯝ ꯇꯧꯔꯤꯗꯅ ꯑꯗꯨꯁꯨ ꯐꯔꯅꯥꯟꯗꯦꯁꯦ ꯐꯔꯅꯥꯟꯗꯦꯁꯁꯨ ꯑꯅꯤ ꯁꯨꯕ ꯀꯝ ꯇꯧꯕꯅꯦꯕ ꯑꯩ ꯍꯥꯏꯐꯦꯠꯇꯪ ꯒꯦꯔꯟꯇꯤ ꯂꯧꯋꯦ
ꯃꯣꯏ ꯑꯗꯨ ꯍꯥꯏꯗꯤ ꯁꯥꯒꯩ ꯑꯣꯏꯕꯩꯅꯤꯗ ꯑꯗꯨꯕꯨꯗꯤ ꯃꯦꯁꯤ ꯍꯥꯏ ꯃꯦꯁꯤꯁꯤꯁꯨ ꯁꯒꯥꯏ
ꯂꯤꯑꯣꯅꯦꯜ ꯑꯗꯨꯔꯣ
ꯎꯝ ꯃꯃꯤꯡ ꯑꯁꯦꯡꯕꯒꯤ ꯍꯣꯏ
ꯂꯤꯌꯣꯅꯦꯟ ꯅꯠꯇ꯭ꯔꯣ ꯀꯩꯅꯣꯗꯣ ꯁꯥꯒꯩꯗꯤ
ꯅꯠꯇꯦ ꯃꯦꯁꯤ ꯁꯥꯒꯩꯅꯤ ꯀꯩꯅꯣꯗꯣ ꯃꯆꯥ ꯅꯨꯄꯥ ꯃꯃꯤꯡꯗꯣ ꯊꯤꯌꯥꯒꯣ ꯃꯦꯁꯤ
ꯎꯝ ꯑꯗꯨꯒꯨꯝꯕꯗꯤ ꯌꯦꯡꯗ꯭ꯔꯦꯗ
ꯃꯃꯤꯡꯁꯦ ꯊꯤꯌꯥꯒꯣ ꯃꯦꯁꯤ
ꯍꯣꯏ ꯃꯣꯏꯕꯨꯗꯤ ꯑꯗꯨꯝ ꯁꯥꯔ ꯅꯦꯝꯗ ꯑꯗꯨꯝ ꯀꯧꯅꯥ ꯑꯝꯗ ꯑꯩꯉꯣꯟꯗꯒꯗꯤ ꯑꯗꯨꯝ ꯑꯁꯣꯛꯀ ꯃꯤꯅꯩ ꯑꯗ ꯑꯩ ꯃꯤꯁꯇꯔ ꯆꯣꯡꯊꯥꯝꯅ ꯇꯧꯔꯛꯇꯣꯏꯅꯤꯗ
ꯎꯝ ꯑꯗ ꯁꯥꯔ ꯅꯦꯝꯗ ꯀꯧꯅꯕ ꯍꯥꯏꯁꯦ ꯏꯟꯗꯤꯌꯥꯒꯤꯗꯤ ꯑꯃꯨꯛ ꯀꯩꯅꯣ ꯇꯧꯋꯦꯗꯅ ꯑ ꯑꯩꯈꯣꯏ ꯃꯅꯤꯄꯨꯔꯒꯤꯗꯤ ꯍꯥꯏꯗꯤ ꯃꯅꯤꯡꯗ ꯁꯤꯡ ꯍꯥꯥꯞ ꯄꯩꯁꯥꯅ ꯑꯝꯇ ꯀꯃꯥꯏ ꯇꯧꯔꯤꯅꯣ ꯀꯩꯅꯣꯒꯤꯁꯨ
ꯍꯣꯏ ꯃꯣꯏꯁꯨ ꯁꯥꯔꯅꯦ ꯀꯩꯅꯣꯗ ꯇꯧꯕꯅꯦ ꯍꯣꯏ ꯀꯩꯅꯣꯒꯤꯗ ꯑꯗꯨꯝ ꯃꯤꯁꯇꯔ ꯁꯤꯡ ꯀꯥꯏꯅ ꯀꯧꯅꯅꯦ ꯏꯟꯗꯤꯌꯥ ꯑꯗꯨꯒ ꯅꯣꯔꯠ ꯏꯁꯀꯤꯗꯤ ꯅꯣꯔꯠ ꯏꯁꯀꯤꯗꯤ ꯑꯗꯨꯝ ꯀꯩꯅꯣ ꯇꯧꯕꯅꯤꯗ ꯑ ꯁꯥꯔ ꯅꯦꯝ ꯑꯗꯨꯝ ꯀꯧꯅꯕꯅꯦ ꯃꯣꯏ ꯑꯁꯣꯝꯀꯥꯟ ꯇ꯭ꯔꯥꯏꯞ ꯀꯩꯀꯥꯁꯦ
ꯎꯝ
ꯑꯗꯩ ꯑꯗꯨꯝ ꯍꯥꯏꯗꯤ ꯋꯦꯁꯇꯔꯟ ꯀꯜꯆꯔ ꯍꯥꯏꯗꯤ ꯀꯩꯅꯣ ꯆꯠꯄꯅꯤꯅ ꯈ꯭ꯔꯤꯁꯇꯤꯌꯥꯅꯤꯇꯤ ꯆꯠꯄꯅꯤꯅ ꯑꯗꯨꯝ ꯑꯗꯨꯃꯥꯏꯅ ꯋꯦꯁꯇꯔꯟꯒꯤꯗ ꯑꯗꯨꯃꯥꯏꯅ ꯀꯣꯡꯅꯕꯅꯦꯕ ꯑꯗꯨꯣ ꯆꯣꯡꯊꯥꯝ ꯍꯥꯏ ꯑꯩꯉꯣꯟ ꯁꯥꯔ ꯅꯦꯝꯗ ꯑꯗꯨꯝ ꯀꯧꯕꯅꯤ
ꯑꯩ ꯃꯤꯡꯒ ꯍꯥꯜꯂꯦꯕ ꯑꯩꯒꯤꯁꯤꯅ ꯃꯤꯡꯒ ꯁꯥꯒꯩꯒ ꯈꯛꯇꯅ ꯁꯤꯡ ꯅꯨꯡ ꯀꯩ ꯀꯩꯝ ꯍꯥꯞꯇꯦ ꯑꯩꯒꯤ
ꯎꯝ ꯑꯩꯗꯤ ꯁꯤꯡ ꯌꯥꯎꯏꯦ ꯁꯤꯡ ꯌꯥꯎꯔꯁꯨ ꯑꯩꯗꯤ ꯁꯤꯡꯗꯣꯨꯝ ꯌꯥꯎꯍꯗꯕꯤꯅꯦꯗꯣ ꯑꯁ ꯑꯩꯗ ꯉꯥꯏꯀꯥꯏ ꯃꯩꯇꯩꯒꯤ ꯑꯩꯇꯩꯅ ꯍꯥꯞꯆꯤꯜꯂꯤꯂꯤꯕꯁꯤꯡꯗꯨ ꯑꯦꯛꯖꯥꯝ ꯍꯣꯜꯗ ꯑꯗ ꯁꯤꯒꯅꯦꯆꯔ ꯀꯩꯅꯣ ꯀꯩꯅꯣꯗꯅ ꯑꯦꯛꯖꯥꯝꯒꯤ ꯑꯦꯛꯖꯥꯝꯒꯤ ꯐꯣꯔꯝ ꯀꯩꯀꯥ ꯑꯗꯩ ꯑꯙꯥ ꯀꯥꯇꯅ ꯁꯤꯡ ꯑꯣꯏꯕ ꯑꯦꯟꯃꯤꯠ ꯀꯀꯥ ꯑꯗꯨꯒ ꯑꯩꯅ
ꯃꯩꯇꯩ ꯑꯣꯟꯊꯣꯛꯈꯤꯕꯅꯗꯤ ꯐꯔꯃꯦ
ꯎꯝ ꯁꯅꯥꯃꯍꯤꯗꯨꯅ ꯃꯩꯇꯩ ꯃꯩꯇꯩ ꯍꯥꯞꯇ꯭ꯔꯁꯨꯀꯣ ꯑꯗꯩ ꯅꯪ ꯁꯥꯔ ꯅꯦꯝꯗꯨ ꯃꯅꯤꯡꯗ ꯍꯥꯞꯄ ꯈ꯭ꯋꯥꯏ ꯐꯕꯗꯤ
ꯍꯣꯏ ꯑꯩ ꯍꯥꯞꯄꯤ ꯁꯨꯃꯥꯏꯅ ꯑꯗꯨꯝ ꯍꯥꯏꯗꯗꯤ ꯁꯤꯡꯗꯣ ꯍꯥꯞꯅꯤꯡꯗ꯭ꯔꯦꯕ ꯑꯩꯒꯤꯁꯨ ꯑꯗ ꯑꯩꯈꯣꯏ ꯕꯕꯥ ꯍꯣꯏꯅꯁꯨ ꯑ ꯀꯩꯅꯣ ꯇꯧꯕꯒꯤ ꯑꯗꯨꯃꯥꯏꯅ ꯍꯨꯝꯀꯣꯛ ꯑꯣꯟꯊꯣꯛꯈꯤꯕꯅ ꯈ꯭ꯋꯥꯏ ꯃꯤꯡ ꯑꯗꯨꯃꯥꯏꯅ ꯀꯩꯅꯣ ꯊꯝꯕꯗꯨꯅ ꯑꯗꯨꯝ ꯐꯩꯌꯦ
ꯎꯝ
ꯔꯣ ꯔꯣꯜꯗꯨꯁꯨ ꯍꯌꯦꯡ ꯍꯥꯏꯗꯤ ꯑꯦꯛꯖꯥꯝ ꯀꯩ ꯀꯩꯅꯣ ꯇꯧꯕꯒꯗꯣ ꯃꯃꯥꯡꯂꯣꯝꯗ ꯂꯥꯛꯏꯗꯅ ꯁꯥꯒꯩꯅꯣ ꯑꯣꯏꯇꯥꯔꯗꯤ ꯇꯤꯗꯨꯗꯤ ꯑꯥ ꯃꯅꯤꯡꯗ ꯂꯩꯕꯅꯤꯅ ꯃꯅꯤꯡ ꯇꯥꯕꯅꯦ
ꯍꯣꯏ ꯃꯥꯅꯤ
ꯄꯩꯁꯥꯁꯤ ꯐꯠ ꯂꯥꯎ ꯀꯩꯅꯣ ꯇꯧꯔꯗꯤ ꯂꯩꯕꯕꯨꯗꯤ ꯌꯥꯔꯕꯅꯤ
ꯎꯝ ꯍꯣꯔꯦꯟ ꯆꯠꯂꯨꯁꯤꯔꯣ ꯑꯉꯥꯡꯒꯤꯗꯨꯗ
ꯑꯩ ꯇꯜꯂꯤꯗ ꯄꯩꯁꯥ ꯅꯨꯡꯁꯥ ꯀꯔꯤꯝ ꯂꯩꯇꯦ ꯍꯧꯖꯤꯛ ꯄꯠ ꯇꯠꯂꯦ
ꯄꯩꯁꯥ ꯍꯥꯏꯁꯦ ꯑꯩꯈꯣꯏꯒꯤ ꯏꯃꯥꯟꯅꯕ ꯑꯃꯗꯣ ꯃꯥ ꯌꯥ ꯇꯥꯔꯒꯕꯨꯗꯤ ꯀꯩꯝꯇ ꯇꯧꯔꯣꯏꯗꯦ
ꯈꯪꯗꯦ ꯌꯦꯡꯉꯁꯤ ꯍꯣꯔꯦꯟ
ꯑꯦ
ꯑꯗꯨ ꯅꯠꯇ꯭ꯔꯗꯤ ꯑꯩꯗꯤ ꯇꯜꯂꯤ ꯇꯜꯂꯤꯁꯦꯅꯦ ꯍꯧꯖꯤꯛ
ꯌꯥꯏ ꯀꯩ ꯇꯧꯔꯒꯦ ꯑꯦ ꯆꯠꯄꯨ ꯆꯠꯂꯗꯤ ꯑꯗꯨꯝ ꯊꯣꯛ ꯊꯣꯛꯄ ꯑꯃ ꯇꯧꯔꯛꯇ꯭ꯔꯣꯅꯦ
ꯊꯣ ꯊꯣ ꯋꯥ ꯑꯗꯨ ꯗꯤꯎ ꯆꯠꯄꯗꯣ ꯑꯃꯨꯛ ꯀꯣꯟ ꯍꯟꯖꯅꯕꯒꯤ ꯗꯤꯎ ꯆꯠꯄꯗꯣ ꯇꯗꯨꯈꯤꯗꯅ ꯈꯜꯂꯤꯁꯦ
ꯈꯩꯗꯣꯛ ꯍꯟꯗꯅ ꯑꯗꯨꯅ ꯑꯦ ꯌꯥꯎꯗꯕꯤꯗ ꯃꯌꯥꯝ ꯑꯩꯈꯣꯏ ꯃꯤ ꯑꯩꯁꯨ ꯑꯩ ꯐꯥꯎꯕ ꯀꯩꯝ ꯌꯥꯎꯗꯕꯤꯗ ꯐꯅꯌꯥꯝ ꯍ ꯑꯇꯩꯅꯤ ꯀꯩꯅꯣ ꯑꯩ
ꯑꯁꯨꯝ ꯍꯥꯏꯗꯤ ꯃꯤ ꯑꯃꯈꯛꯇꯅ ꯍꯥꯏꯗꯤ ꯈꯤꯇꯪ ꯍꯥꯏꯗꯤ ꯑꯌꯥꯎ ꯑꯌꯥꯎꯕ ꯈꯔ ꯈꯔ ꯀꯩꯅꯣ ꯇꯧꯅꯔꯗꯤ ꯑꯃꯨꯛ ꯐꯩꯗ ꯄꯨꯡꯇꯠ ꯇꯠꯂꯒ ꯁꯥꯎꯟꯗꯣ ꯌꯥꯝ ꯅꯨꯡꯉꯥꯏꯇꯦꯗꯅ ꯑꯗꯨꯒꯤꯅꯦꯗ
ꯀꯩꯁꯨ ꯀꯥꯏꯗꯦ ꯀꯩꯗꯧꯔꯒꯦ ꯑꯦ ꯃꯊꯪꯒꯤꯗꯪ ꯉꯝꯃ ꯂꯣꯏꯔꯦ
ꯑꯗꯨ ꯃꯤ ꯑꯃꯒꯨꯝꯕ ꯈꯛꯇ ꯇꯠꯂꯒꯗꯤ ꯐꯩ ꯀꯩꯅꯣ ꯇꯧꯔꯒ ꯑꯥ ꯃꯊꯟꯇꯅ ꯁꯨꯝ ꯑꯗꯨꯝ ꯄꯨꯊꯣꯛꯂꯩꯔꯗꯤ ꯄꯩꯁꯥꯗꯨ ꯌꯥꯝꯃꯒꯗꯤ ꯅꯨꯡꯉꯥꯏꯇꯕ ꯍꯥꯏꯇꯥꯔꯦ ꯁꯨꯝ ꯍꯥꯏꯗꯤ ꯃꯥꯏ ꯇ꯭ꯔꯤꯠꯅꯦ ꯍꯥꯏꯔꯒ ꯆꯠꯄꯗꯨꯅ ꯑꯃꯅꯤ ꯅꯠꯇꯕꯤꯗ ꯁꯨꯝ ꯐꯥꯃꯨꯁꯦ ꯍꯥꯏꯔꯒ ꯆꯠꯂꯒ ꯃꯤ ꯑꯃꯗ ꯈꯛꯇ ꯄꯨꯊꯣꯛꯑꯝꯕꯗꯨ ꯅꯨꯡꯉꯥꯏꯇꯦꯅ
ꯑꯩ ꯕꯔꯗꯦꯗꯤ ꯐ꯭ꯔꯥꯏꯗꯦ ꯔꯤꯖꯣꯔꯇ ꯑꯣꯏꯅ ꯇꯧꯕꯅ ꯐꯗꯣꯔꯦ
ꯇꯧ ꯇꯧ ꯎꯝ ꯑꯁ ꯇꯨꯝꯅ ꯇꯨꯝꯅꯤꯡꯉꯦ ꯉꯁꯥꯏꯗꯩ ꯇꯨꯝꯃꯒ ꯇꯨꯝꯕꯗ ꯁꯤꯗꯧꯔꯦ
ꯍꯝ ꯐ꯭ꯔꯥꯏꯗꯦ ꯔꯤꯖꯔꯇꯇꯣ ꯅꯨꯡꯉꯥꯏꯅꯤ ꯍꯥꯏꯕ
ꯍꯣꯏꯅꯦ ꯇꯧꯌꯣ ꯇꯧꯌꯣ
ꯀꯌꯥ ꯀꯌꯥ ꯄꯨꯊꯣꯛꯔꯛꯀꯦ ꯍꯥꯏꯅꯣ ꯅꯣꯏ
ꯀꯔꯤꯅꯣ ꯍꯥꯏꯁꯤꯕꯣ ꯑꯩ ꯑꯩ ꯕꯔꯗꯦꯒꯤꯗ ꯀꯅꯥꯝ ꯀꯔꯤꯝ ꯄꯨꯊꯣꯛꯟꯗꯦ ꯅꯣꯏ ꯂꯥꯛꯄꯒꯤ ꯅꯣꯏ ꯂꯥꯛꯄꯩ ꯇꯤꯡꯕꯗꯨꯅ ꯇꯤꯡꯖꯕꯅꯤ
ꯑꯦ ꯍꯥꯏ ꯂꯩꯔꯛꯏꯗꯨꯗꯤ ꯑꯩꯈꯣꯏꯅ
ꯀꯩ ꯂꯩꯔꯛꯀꯦ ꯍꯥꯏꯖꯦ
ꯑꯦ ꯂꯩꯔꯛꯏꯗꯨꯗꯤ ꯑꯩꯈꯣꯏ
ꯑꯗꯨꯗꯤ ꯑꯩ ꯇꯧꯔꯔꯣꯏꯅ ꯕꯔꯗꯦꯗꯣ ꯑꯗꯨ ꯇꯧꯔꯔꯣꯏꯅ ꯂꯩꯖꯕꯩꯅꯤꯗꯅ
ꯀꯩꯅꯣꯗ ꯑꯥ ꯀꯩ ꯀꯩ
ꯅꯣꯏ ꯆꯪꯉꯛꯄꯩ ꯂꯩꯥꯏꯔꯛꯏꯗꯨ ꯃꯌꯥꯝꯗꯨꯗꯤ
ꯅꯠꯇꯦ ꯍꯣꯝꯗ ꯀꯩꯅꯣ ꯇꯧꯕꯩꯗ ꯂꯣꯏꯅꯅ ꯍꯥꯏꯗꯤ ꯇꯧꯊꯣꯛꯈ꯭ꯔꯦꯗꯅ ꯂꯨꯄꯥ ꯂꯤꯁꯤꯡ ꯑꯅꯤ ꯑꯍꯨꯝ ꯑꯗꯨꯋꯥꯏ ꯃꯌꯥꯝ ꯃꯍꯨꯝ
ꯑꯩ ꯑꯥ ꯀꯩꯅꯣꯕꯨꯗꯤ ꯑꯩ ꯑꯍꯨꯝ ꯃꯔꯤ ꯃꯔꯤꯗꯤ ꯈꯟꯗꯦꯀꯣ ꯑꯍꯨꯝꯕꯧꯇꯤ ꯑꯗꯨꯝ ꯄꯨꯊꯣꯔꯛꯀꯅꯤꯗ
ꯎꯝ ꯑꯍꯨꯝ ꯑꯗꯨꯋꯥꯏꯃꯨꯛ ꯑꯗꯨꯋꯥꯏ ꯑꯣꯏꯔꯝꯒꯅꯦ
ꯑꯥꯒꯤ ꯃꯐꯝꯗꯣ ꯑꯩꯅ ꯑꯩꯅ ꯑꯗꯨꯝ ꯉꯝꯃꯒ ꯈꯔ ꯑꯃ ꯃꯥꯏ ꯍꯥꯞꯄꯒ
ꯀꯗꯨ ꯀꯒ ꯃꯤ ꯀꯌꯥ ꯀꯌꯥ ꯀꯧꯏꯦ ꯍꯥꯏꯗꯅ ꯑꯩꯈꯣꯏꯁꯨ ꯂꯣꯏꯅ ꯌꯥꯎꯗꯣꯏꯔ ꯑꯗꯨꯗ
ꯑꯩꯈꯣꯏ ꯍꯥꯏꯁꯦ ꯑꯩꯈ ꯀꯥꯡꯕꯨ ꯈꯛꯇ ꯑꯣꯏꯅ ꯇꯧꯔꯦꯅ ꯈꯟ ꯑꯇꯞꯄꯗꯤ ꯑꯃꯨ ꯀꯧꯔ ꯑꯇꯣꯞꯄꯗꯤ ꯑꯃꯛ ꯇꯣꯉꯥꯟꯕ ꯑꯣꯏꯅ ꯇꯧꯔꯦꯔꯅ ꯈꯟꯕ ꯑꯩꯈꯣꯏ ꯀ꯭ꯂꯥꯁ